ꯅꯪꯒꯤ ꯈ꯭ꯔꯁꯀꯤ ꯍꯥꯏꯔꯛꯑꯣ꯫
ꯋꯥꯏ ꯋꯥꯔꯤ ꯅꯨꯡꯉꯥꯏꯔꯤꯉꯩꯗ ꯃꯇꯝ ꯂꯣꯏꯕꯗꯣ ꯅꯨꯡꯉꯥꯏꯇꯦꯗ꯫
ꯍꯣꯏ ꯑꯗꯨꯅꯦ ꯅꯨꯡꯉꯥꯏꯇꯦ ꯑꯩꯁꯨ ꯇꯪꯈꯥꯏꯗ ꯇꯥꯕꯗꯣ ꯅꯨꯡꯉꯥꯏꯇꯦ ꯑꯗꯨꯒꯤ
ꯍꯣꯏꯅꯦ ꯑꯩꯁꯨ ꯅꯨꯡꯉꯥꯏꯇꯦ ꯂꯣꯏ ꯍꯥꯏꯗꯣꯛꯀꯦ ꯇꯧꯕ꯫
ꯂꯣꯏ ꯍꯥꯏꯒꯦ ꯇꯧꯕꯅꯤꯕ꯫
ꯎꯝ꯫
ꯑꯗꯣ ꯍꯧꯖꯤꯛ ꯍꯥꯏꯔꯒꯦꯀꯣ꯫
ꯍꯣꯏ ꯍꯥꯏꯌꯣ꯫
ꯑꯩꯗꯣ ꯈ꯭ꯔꯁ ꯍꯥꯏꯗꯣ ꯑꯃꯈꯛ ꯅꯠꯇꯦꯕ꯫
ꯑꯥ꯫
ꯃꯤ ꯑꯍꯨꯝ ꯃꯔꯤ ꯍꯥꯏꯇꯥꯔꯦ ꯑꯗꯨꯗ꯫ ꯑꯩꯒꯤ ꯋꯥꯈꯜꯗ ꯍꯥꯏꯇꯥꯔꯦꯀꯣ ꯑꯦ ꯑꯠ ꯑꯗꯨꯕꯨꯗꯤ ꯌꯥꯏꯅꯦ ꯐꯖꯩꯅꯦ ꯑꯗꯨꯒꯨꯝꯕ ꯑꯍꯨꯝ ꯃꯔꯤ ꯈꯜꯂꯦꯕ꯫ ꯍꯥꯏꯗꯤ꯫ ꯆꯤꯟꯅ ꯐꯣꯡꯗꯣꯛꯇꯕ꯫ ꯑꯗꯨꯅꯦ ꯑꯩ ꯈ꯭ꯔꯁ ꯍꯥꯏꯗꯤ꯫
ꯅꯪ ꯁꯨꯀꯣꯏ ꯀꯣꯏꯔꯛꯇꯦ ꯅꯨꯄꯤ꯫
ꯀꯣꯏꯔꯛꯇꯦ
ꯎꯝ ꯐꯖꯗꯦꯗ ꯑꯗꯨꯗꯤ
ꯎꯝ ꯑ ꯌꯥꯝ ꯌꯥꯝ ꯇꯣꯏꯅ ꯏꯀꯥꯏꯕ ꯍꯥꯏꯕ ꯇꯥꯔꯦꯅꯦ ꯂꯩꯐꯝ ꯈꯪꯗꯦꯅꯦ ꯌꯥꯝ ꯀꯥꯏꯕꯗꯣ ꯋꯥ ꯉꯥꯡ ꯋꯥ ꯉꯥꯡꯅꯤꯉꯥꯏꯒꯨꯝꯕ ꯀꯩ ꯍꯥꯏꯁꯤꯔ ꯐ꯭ꯔꯦꯟ ꯑꯣꯏꯅ ꯉꯥꯡꯕꯒꯨꯝꯕ ꯑꯗꯨꯐꯥꯎ ꯀꯩ ꯍꯥꯏꯁꯤꯔ ꯌꯥꯝ ꯏꯀꯥꯏꯕ ꯑꯗꯨꯒꯤ
ꯍꯧꯖꯤꯛꯁꯨ ꯀꯣꯏꯗꯦ
ꯍꯧꯖꯤꯛꯁꯨ ꯀꯣꯏꯗꯦ
ꯑꯣ ꯃꯤꯗꯤ ꯉꯝꯃꯤꯀꯣ
ꯀꯩ ꯍꯥꯏꯕ
ꯌꯥꯝ ꯉꯝꯃꯦ ꯀꯣꯏꯗꯕꯤꯗ ꯂꯩꯕꯗꯣ ꯀꯣꯏꯗꯅ ꯂꯩꯕꯗꯣ
ꯑꯦ ꯀꯔꯤ ꯇꯧꯅꯤ ꯐꯣꯡꯗꯣꯛꯄ ꯉꯝꯗ꯭ꯔꯤꯁꯤꯗꯤ
ꯑꯩꯈꯣꯏ ꯂꯩꯔꯤꯅ ꯑꯗꯨꯗ ꯍꯥꯏꯌꯨꯅ
ꯎꯝ ꯑꯦ ꯈꯪꯗ꯭꯭ꯔꯦꯗ
ꯑꯗꯨꯗꯤ ꯅꯪꯅ ꯄꯥꯝꯕ ꯅꯨꯄꯤꯗꯣ ꯑꯩꯉꯣꯟꯗ ꯍꯥꯏꯔꯛꯑꯣ ꯑꯩ ꯇꯧꯕꯤ ꯑꯩ ꯑꯩ ꯍꯪꯕꯤꯒꯦ
ꯂꯨꯋꯤꯅꯦ ꯄꯨꯟꯁꯤꯁꯦ
ꯑꯗꯨ ꯑꯩ ꯍꯥꯡꯕꯤꯒꯦ ꯅꯪꯅ ꯄꯥꯝꯕ ꯅꯨꯄꯤꯗꯣ
ꯌꯥꯅꯦ ꯁꯣꯝꯗꯤ ꯑ ꯀꯔꯤ ꯍꯥꯏꯁꯤꯔꯥ ꯌꯥꯝ ꯑꯦꯛꯁ ꯑꯦꯛꯁꯄꯤꯔꯦꯟꯁ ꯂꯩꯥꯕ ꯃꯥꯜꯂꯤꯀꯣ
ꯎꯝ ꯂꯩꯇꯦ
ꯂꯩꯇꯦ ꯑꯩ ꯌꯥꯝ ꯂꯩꯇꯦ ꯑꯩꯁꯨ ꯈꯪꯗꯦ ꯏꯃꯥꯟꯅꯕꯤ ꯍꯣꯏꯅ ꯑꯗꯨꯝ ꯏꯃꯥꯟꯅꯕꯤ ꯑꯩꯈꯣꯏ ꯀꯣꯏꯅꯕ ꯑꯗꯨꯝ ꯀꯣꯏꯔꯛꯄꯒꯤ ꯑꯩꯁꯨ ꯃꯣꯏꯅ ꯀꯣꯏꯕꯗꯒꯤ ꯑꯗꯨꯝ ꯈꯪꯉꯦ ꯍꯣꯏ ꯑꯃꯗꯤ ꯀꯣꯏꯔꯝꯃꯦ ꯑꯩꯁꯨ
ꯌꯥꯏꯅꯦ
ꯑꯃ ꯀꯣꯏꯕꯒꯤ ꯑꯩ ꯀꯣꯏꯕ ꯍꯩꯇꯦ ꯀꯃꯥꯏꯅ ꯑ ꯋꯥꯔꯤ ꯀꯃꯥꯏꯅ ꯁꯥꯟꯅꯒꯤꯅꯤ ꯍꯥꯏꯕꯗꯣ ꯍꯩꯇꯕ ꯑꯗꯨꯒꯤ
ꯌꯥꯝ ꯅꯨꯡꯁꯤꯕ ꯋꯥꯔꯤ ꯁꯟꯅꯕꯕꯨ ꯌꯥꯝ ꯂꯥꯏꯕꯅꯤꯍꯦ ꯍꯥꯏꯗꯤ ꯅꯨꯡꯁꯤꯕ ꯋꯥꯔꯤ ꯁꯥꯟꯅꯕꯗꯤ ꯌꯥꯝ ꯂꯥꯏꯕꯅꯦꯕ
ꯎꯝ
ꯑꯩꯗꯤ ꯐꯣꯡꯗꯣꯛꯄ ꯉꯝꯗꯕ ꯈꯛꯇꯅꯤ
ꯑꯣ ꯑꯗꯨ ꯑꯦꯁ ꯅꯨꯨꯄꯥ ꯊꯣꯛꯑꯣꯍꯦ ꯅꯨꯨꯄꯥ ꯊꯣꯛꯇꯦ ꯅꯪ ꯑꯗꯨꯗꯤ ꯅꯪ ꯅꯨꯄꯤ ꯊꯤꯗꯕ ꯇꯥꯔꯦ ꯑꯗꯨꯝ ꯂꯩꯕ ꯇꯥꯔꯦ
ꯈꯪꯗ꯭ꯔꯦꯗ
ꯅꯨꯄꯤ ꯍꯨꯟꯗꯣꯛꯄ ꯉꯝ ꯅꯨꯄꯤꯕꯨ ꯀ꯭ꯔꯤ ꯍꯨꯟꯗꯣꯛꯄ ꯉꯝꯗꯕ꯭ꯔꯣ ꯅꯪ ꯄꯥꯝꯃꯦ ꯑꯗꯨꯝ ꯍꯥꯏꯌꯣ ꯅ
ꯎꯝ ꯐꯖꯔꯅꯤ ꯑꯦꯛꯖꯥꯝꯄꯥꯜꯗ ꯑꯃ ꯍꯥꯏꯔꯁꯤꯅꯦ ꯎꯝ ꯐꯖꯔꯦ ꯅꯤꯡꯁꯤꯌꯦ ꯍꯦꯛ ꯐꯣꯡꯗꯣꯛꯑꯕ
ꯍꯣꯏ
ꯀꯌꯥꯝ ꯀ꯭ꯔꯤ ꯀꯔꯤ ꯍꯥꯏꯁꯤꯔꯥ ꯑꯥ ꯑꯥ ꯔꯤꯄ꯭ꯂꯥꯏ ꯇꯧꯔꯛꯄꯗ ꯑꯦ ꯅꯨꯡꯁꯤꯗꯦ ꯌꯥꯗꯦ ꯑꯗꯨ ꯍꯥꯏꯔꯛꯑꯗꯤ ꯑꯁ ꯂꯣꯏꯔꯦ ꯃꯥꯏ ꯊꯝꯐꯝ ꯂꯩꯔꯣꯏꯗꯥ ꯑꯩꯗꯤ
ꯃꯣꯏ ꯑꯥ ꯑꯗꯨꯗꯤ ꯀ꯭ꯔꯤꯁꯨ ꯍꯥꯏꯔꯣꯏꯌꯦ ꯃꯣꯏꯅ
ꯀ꯭ꯔꯤꯁꯨ ꯍꯥꯏꯔꯨꯏ ꯀꯥꯏꯅ ꯅꯣ ꯅꯣ ꯑꯥꯏꯝ ꯁꯣꯔꯤ ꯍꯥꯏꯔꯗꯤ ꯂꯣꯏꯔꯦꯅ
ꯃꯣꯏꯁꯨ ꯑꯗꯨꯗꯤ ꯍꯥꯏꯔꯣꯏꯌꯦ ꯗꯨ ꯍꯥꯏꯔꯗꯤ ꯃꯣꯏꯁꯨ ꯊꯃꯣꯏ ꯌꯥꯝ ꯀꯟꯃꯜꯂꯦ
ꯈꯪꯗꯔꯦꯗꯥ ꯑꯗꯨꯗꯤ ꯅꯉꯣꯟꯗ ꯍꯥꯟꯅ ꯍꯥꯏꯕ ꯇꯥꯔꯦꯅꯦ ꯍꯧꯖꯤꯛ ꯑꯦꯃꯦꯠ ꯇꯪ ꯃꯇꯝ ꯂꯩꯔꯤꯉꯩꯗ
ꯍꯣꯏ
ꯑꯗꯣ ꯍꯥꯏꯔꯒꯦꯀꯣ
ꯍꯣꯏ
ꯌꯥꯏ ꯌꯥꯏ ꯌꯥꯝꯕꯨ ꯌꯥꯔꯛꯇ꯭ꯔꯕ ꯂꯣꯏꯔꯦ
ꯑꯩꯉꯣꯟꯗ ꯍꯥꯏꯕꯗꯤ ꯉꯝ ꯑꯩꯉꯣꯟꯗꯗꯤ ꯍꯥꯏꯒꯦ ꯍꯥꯏꯔ ꯉꯝꯃꯒ ꯃꯤꯉꯣꯟꯗꯗꯤ ꯉꯝꯗꯕ
ꯑꯦ ꯍꯛꯀꯥ ꯍꯥꯏꯗꯤ ꯀꯩ ꯍꯥꯏꯁꯤꯔ ꯏꯕꯟꯅꯤꯗꯤ ꯎꯝ ꯀꯔꯤ ꯍꯥꯏꯁꯤꯔ
ꯥꯁꯛ ꯁꯛ ꯈꯪꯅꯗ꯭ꯔꯤꯅ ꯈꯣ ꯏꯕꯟꯅꯤꯗꯤ
ꯍꯣꯏ ꯈꯪꯅꯗꯕꯗꯨꯕꯨ ꯈꯪꯅꯗꯕꯗꯨ ꯀ꯭ꯔꯤꯒꯤ ꯄꯥꯝꯕ꯭ꯔꯣ?
ꯐꯣꯝ ꯐꯣꯟꯗꯗꯤ ꯎꯝ ꯀꯩ ꯍꯥꯏꯁꯤꯔꯥ ꯈꯪꯅꯗ꯭ꯔꯕꯤꯟꯅ ꯑꯗꯨꯝ ꯄꯪꯍꯥꯏ ꯍꯥꯏꯕ ꯌꯥꯕ ꯑꯃꯨꯛ ꯑꯃꯒ ꯑꯃꯒ ꯎꯟꯅꯕ ꯀꯥꯟꯗꯀꯣ ꯑꯩꯁ ꯀꯩꯁꯨ ꯇꯧꯕ ꯍꯩꯔꯣꯏꯅꯦ
ꯁꯛ ꯈꯪ ꯈꯪꯅꯅ ꯈꯪꯕꯅ ꯅꯨꯡꯉꯥꯏ ꯏꯔ ꯍꯪꯕ
ꯉꯝꯕꯨ ꯉꯥꯝꯔꯗꯤ ꯁꯛ ꯈꯪꯅꯔꯒ ꯌꯥꯝ ꯇꯣꯏꯅ ꯎꯕꯗꯣ
ꯍꯣꯏ
ꯑꯗꯨꯅꯨ ꯅꯨꯡꯉꯥꯏꯒꯅꯤ ꯈꯜꯂꯦ ꯑꯩ ꯈꯟꯕꯗꯤ꯫
ꯍꯣꯏ ꯑꯗꯨꯅ ꯅꯨꯡꯉꯥꯏꯇ꯭ꯔꯗꯤ ꯑꯗꯨꯅ ꯅꯨꯡꯉꯥꯏꯌꯦ꯫ ꯑꯗꯨꯅ ꯅꯪꯅ ꯄꯥꯝꯃꯦ ꯍꯥꯏꯕ ꯑꯗꯨꯗꯨ ꯍꯧꯖꯤꯛꯁꯨ ꯅꯪ ꯃꯥ ꯎꯕ꯭ꯔꯣ ꯃꯥ ꯅꯪ ꯑꯁ ꯀꯃꯥꯏꯅ ꯍꯥꯏꯁꯦꯔ ꯑꯩꯁꯨ ꯍꯥꯏꯕ ꯍꯩꯇꯦ ꯅꯪ ꯃꯥꯅꯗꯤ ꯅꯪꯅ ꯄꯥꯝꯃꯦ ꯍꯥꯏꯕꯁꯦ ꯈꯪꯕ꯭ꯔꯣ?
ꯀꯗꯥꯏꯗꯒꯤ ꯈꯪꯉꯝꯃꯣꯏꯗ ꯍꯥꯏꯗꯤ ꯀꯩ ꯍꯥꯏꯁꯦꯔꯥ ꯌꯥꯝ ꯌꯥꯝ ꯇꯣꯏꯅ ꯌꯦ ꯌꯦꯡꯔꯝꯃꯤ ꯍꯥꯏꯕꯒꯨꯝꯕꯗꯤ ꯈꯪꯉꯝꯅꯤ
ꯑꯣ ꯎꯝ ꯌꯝ ꯅꯨꯡꯁꯤꯌꯦ ꯈꯪꯕꯅ ꯈꯪꯕꯅ ꯅꯨꯡꯉꯥꯏꯌꯦ ꯑꯩꯗꯤ ꯑꯩꯅ ꯄꯥꯝꯃꯤ ꯍꯥꯏꯕ ꯈꯪꯕꯅ
ꯎꯝ
ꯇꯣ ꯍꯧꯖꯤꯛ ꯇꯨꯛ ꯍꯧꯖꯤꯛꯁꯨ ꯑꯩ ꯍꯥꯏꯔꯗꯤ ꯈꯪꯗꯦ ꯍꯥꯏꯅ ꯎꯝ ꯑꯃꯨꯛ ꯍꯥꯏꯔꯛꯀꯅꯤ ꯑꯗꯨꯗꯤ ꯂꯣꯏꯈꯔꯦ
ꯀ꯭ꯔꯤ ꯍꯥꯏꯔꯛꯀꯅꯤꯕ ꯃꯇꯝ ꯁꯪꯗꯦ
ꯏꯕꯥꯅꯤ ꯁꯛ ꯈꯪꯅꯗꯦꯅ
ꯍꯣꯏ
ꯑꯗꫭ ꯅꯪꯅ ꯍꯥꯏꯕꯗꯤ ꯈꯪꯅꯕ ꯄꯥꯝꯃꯦ ꯍꯩꯅ ꯍꯧꯖꯤꯛ
ꯑꫭ
ꯑꯗꯣ ꯈꯪꯅꯗꯕꯤꯗ ꯍꯥꯏꯔꯗꯤ ꯑ ꯀꯔꯤ ꯍꯥꯏꯁꯤꯔꯥ ꯅꯪꯅ ꯈꯡꯅꯗꯗꯤ ꯄꯥꯝꯗꯦ ꯑꯃꯨꯛ ꯍꯥꯏꯔꯛꯑꯗꯤ ꯂꯣꯏꯔꯦ ꯍꯥꯏꯕꯅꯤꯗ
ꯍꯥꯏꯕꯨꯗꯤ ꯍꯥꯏꯔꯨꯏ ꯑꯗꯨ ꯑꯣꯏꯔꯁꯨ ꯑꯩꯒ ꯀꯔꯤ ꯁꯛ ꯈꯪꯅꯔꯗꯤ ꯎꯝ ꯑꯗꯨ ꯅꯨꯄꯤꯗꯨ ꯒ꯭ꯌꯥꯟ ꯇꯥꯏꯌꯦ ꯒ꯭ꯌꯥꯟ ꯇꯥꯗꯦ ꯍꯥꯏꯕꯗꯤ ꯈꯪꯕ ꯌꯥꯏꯅ ꯅꯪ ꯅꯨꯄꯤꯗꯨ ꯈꯪꯗ꯭ꯔꯒ ꯄꯪꯍꯡ ꯍꯪꯕꯗꯤ ꯃꯥꯒꯤ ꯀꯔꯦꯛꯇꯔꯗꯤ ꯈꯪꯉꯣꯏꯅꯥ ꯅꯪꯅ
ꯎꯝ ꯑꯗꯨꯁꯨ ꯆꯨꯝꯕ ꯄꯣꯏꯟ ꯈꯔ ꯂꯩ ꯄꯣꯏꯟ ꯈꯔ ꯂꯩ ꯅꯪꯒꯤ ꯗꯣ
ꯑꯗꯨ ꯈꯪꯕꯅ ꯐꯗ꯭ꯔꯣ
ꯐꯩꯌꯦ ꯑꯗꯨꯁꯨ
ꯂꯨꯏ ꯑꯦꯅꯦ
ꯅꯪꯅ ꯇꯣꯏꯅ ꯈꯪꯕ ꯃꯥ ꯀꯔꯤ ꯀꯔꯤ ꯇꯧꯋꯦ ꯍꯥꯏꯕ ꯈꯪꯕ ꯇꯣꯏꯅ ꯇꯤꯟꯅꯕ ꯑꯗꯨꯑꫭꯏꯅ ꯍꯪꯉꫭ
ꯐꯣꯡꯗꯣꯛꯄ ꯉꯝꯗ꯭ꯔꯤꯁꯦ ꯂꯨꯏꯁꯦ
ꯅꯃꯥꯟꯅꯕ ꯈꯣꯏꯅ ꯃꯇꯦꯡ ꯄꯥꯡꯕꯤꯒꯦꯒ ꯍꯥꯏꯗ꯭ꯔꯣ
ꯍꯥꯏꯗꯦ
ꯀꯔꯤ ꯅꯃꯥꯟꯅꯕꯔꯥ ꯑꯗꯨꯁꯨ ꯍꯦꯟꯃꯜꯂꯦ
ꯏꯃꯥꯟꯅꯕ ꯌꯥꯝ ꯂꯨꯅ ꯇꯤꯟꯅꯕ ꯈꯣꯏꯗꯤ ꯍꯧꯖꯤꯛꯁꯨ ꯀꯩ ꯍꯥꯏꯁꯤꯔꯥ ꯃꯥ ꯃꯥꯒꯤ ꯊꯕꯛ ꯂꯣꯏ ꯆꯠꯅꯈ꯭ꯔꯤꯕꯅꯤꯅ ꯃꯤ ꯂꯩꯇꯦꯕ
ꯈ꯭ꯔꯤꯁꯃꯥꯁꯒꯨꯝꯕꯗꯗꯤ ꯂꯩꯒꯅꯤꯗꯅ
ꯈ꯭ꯔꯤꯁꯃꯥꯁꯀꯨꯝꯕꯗꯗꯤ ꯂꯩꯌꯦ ꯑꯗꯨ ꯑꯁ ꯈꯪꯗꯦꯅ ꯏꯀꯥꯏ ꯍꯥꯏꯕ ꯇꯥꯔꯦꯅꯦ ꯂꯨꯏꯌꯦꯅꯦ ꯄꯨꯟꯁꯤꯁꯦ
ꯅꯪ ꯅꯨꯄꯥ ꯊꯣꯛꯇꯦꯍꯦ
ꯑꯗꯨꯒꯤꯅꯦ ꯂꯨꯏꯌꯦ ꯍꯥꯏꯗꯣ
ꯅꯨꯄꯥ ꯊꯣꯛꯑꯣ ꯀꯔꯤꯔꯣ ꯅꯨꯄꯤ ꯊꯤꯔꯔꯣ ꯌꯥꯏꯕ꯭ꯔꯣ ꯅꯪ ꯅꯨꯄꯤ ꯊꯤꯗꯕꯤꯗꯤꯗ ꯑꯗꯨꯝ ꯂꯩꯔꯒꯤꯔꯣ
ꯍꯦꯡꯋꯥꯏ ꯑꯥ ꯗꯥꯎ ꯌꯥꯕ ꯍꯥꯏ ꯌꯥꯕ ꯃꯇꯝꯗ ꯍꯥꯏꯕ ꯇꯥꯔꯦ ꯑꯗꯨ ꯃꯇꯝꯗꯗꯤ ꯅꯨꯄꯥꯗꯤ ꯊꯣꯛꯀꯅꯤ ꯃꯥꯜꯂꯦ
ꯊꯣꯛꯅꯤꯡꯉꯥꯏ ꯇꯧꯔꯍꯦ ꯅꯨꯄꯥ
ꯊꯨꯛꯅꯤꯡꯉꯥꯏ ꯎꯝ ꯂꯥꯏ ꯈꯨꯔꯨꯝꯕꯌꯨꯅꯦ
ꯍꯣꯏ ꯈꯨꯔꯨꯝꯕꯤꯒ° ꯊꯣꯛꯅꯥꯏꯒꯤ ꯅꯪꯅ ꯄꯥꯝꯕ ꯅꯨꯄꯤꯅ ꯌꯥꯔꯛꯅꯤꯉꯥꯏꯒꯤ
ꯎꯝ
ꯑꯩ ꯇꯧꯕꯤꯒꯦ ꯈꯨꯔꯨꯝꯕꯤꯒ° ꯑꯩꯅ
ꯅꯠꯇ꯭ꯔꯗꯤ ꯑꯁ ꯄꯨꯟꯁꯤꯁꯦ ꯌꯥꯗ꯭ꯔꯦꯅꯦ
ꯆꯠꯂꯤꯕ ꯈꯣꯡꯆꯠꯁꯦ ꯌꯥꯗ꯭ꯔ°ꯅ°
ꯅꯣꯏ ꯑꯥ ꯅꯨꯄꯤꯗꯣ ꯅꯣꯏꯒꯤ ꯈꯨꯟꯒ꯭ꯔꯥ ꯅꯠꯇ꯭ꯔꯒ
ꯑꯁ ꯀꯨꯏꯔ°ꯗ ꯍꯥꯏꯕꯗꯤ ꯁꯀꯦꯟꯗꯔꯤꯗ ꯍꯥꯥ ꯀꯅꯤꯅꯦ
ꯑꯗꯨꯗꯤ ꯅꫭꯎ ꯑꯥ ꯑꯗꫭ ꯍꯧꯖꯤꯛ ꯍꯧꯖꯤꯛꯇꯤ ꯅꯣꯏ ꯈꯨꯟꯗ ꯅꯪꯅ ꯄꯥꯝꯕ ꯂꯩꯇꯦ
ꯈꯨꯟꯗ ꯄꯥꯝꯕꯗꯤ ꯂꯩꯥꯏꯇ ꯃꯥꯏ ꯃꯥꯏ ꯑꯦ ꯂꫭꯏ ꯕꯨꯛꯀꯤꯡ ꯇꯧꯅꯈ꯭ꯔꯦꯅꯦ
ꯑꯗꯨꯗꯤ ꯅꯪ ꯊꯤꯈ꯭ꯔꯤꯔꫭ
ꯊꯦꯡꯈ꯭ꯔꯦ ꯍꯥꯏꯔꯁꯨ ꯑꯁ ꯀꯩꯅꯣ ꯋꯥꯕꯗꯤ ꯋꯥꯠꯂꯤꯛꯏꯗ ꯑꯩꯒꯤꯗꯤ ꯃꯇꯝ ꯂꯩꯔꯤꯗꯅ
ꯇ꯭ꯋꯦꯟꯇꯤ ꯀꯦꯅꯦꯕꯅꯥ ꯇ꯭ꯋꯦꯟꯇꯤ ꯑꯥ ꯇ꯭ꯋꯦꯟꯇꯤ ꯐꯣꯔ ꯊꯤꯕ ꯌꯥꯏꯅ ꯊꯤꯕ ꯌꯥꯔꯦ ꯍꯥꯏꯕꯗꯤ ꯑꯥ ꯅꯨꯄꯤ ꯊꯤꯕ ꯌꯥꯔꯦ ꯍꯥꯏꯕ ꯅꯠꯇꯦꯀꫭ
ꯍꯧ ꯀꯣꯏꯕ ꯍꯧꯕ ꯃꯇꯝꯗꯣ ꯇꯞ ꯇꯥꯕꯅꯤ
ꯍꫭꯏ ꯍꯣꯔꯦꯟ ꯅꯣꯏ ꯀꯣꯏꯁꯨ ꯀꯣꯏꯅꯗꯕꯤꯗ ꯀꯔꯤ ꯍꯥꯏꯁꯤꯔ ꯍꯥꯏꯇ꯭ꯔꯦ ꯑꯩꯁꯨ ꯈꯡꯁꯨ ꯈꯠꯅꯗꯕꯤꯗ ꯀꯣꯏꯅꯔꯗꯤ ꯅꯨꯡꯉꯥꯏꯇꯦꯗꯅ
ꯎꯝ ꯑꯗꯨꯁꯨ ꯄꯦꯡ ꯈꯔꯥ ꯂꯩꯑꯦ
ꯋꯥ ꯉꯥꯡꯅꯕꯁꯨ ꯅꯨꯡꯉꯥꯏꯔꯣꯏ
ꯑꯗꯨ ꯏꯕꯥꯅꯤꯗꯤ ꯉꯁꯤ ꯁꯨꯃꯥꯏꯅ ꯋꯥ ꯉꯁꯦ ꯌꯥꯝ ꯅꯨꯡꯉꯥꯏ ꯍꯥꯏꯅ
ꯍꯣꯏ ꯅꯨꯡꯉꯥꯏꯌꯦ ꯑꯩꯒꯨꯝꯕ ꯅꯨꯡꯉꯥꯏꯕ ꯊꯤꯌꯣ ꯁꯨꯃꯥꯏꯅ ꯇꯧꯔꯒ
ꯑꯁ ꯅꯪꯉꯣꯟꯗ ꯑꯣꯏꯅ ꯊꯤꯕ ꯇꯥꯔ°ꯅ° ꯑꯗꯨꯗꯤ
ꯍꯣꯏ ꯊꯤꯔꯛꯑꯣ ꯅꯪ ꯊꯦꯡꯉꯗꯤ ꯐꯪꯉꯔꯣꯏ ꯑꯗꯨꯗꯤ
ꯍꯧꯖꯤꯛ ꯍꯧꯖꯤꯛꯇꯣ ꯊꯦꯡꯉꯂꯕꯅꯦ
ꯍꯧꯖꯤꯛꯄꯨꯗꯤ ꯊꯦꯡꯗ꯭ꯔꯤꯌꯦ
ꯕꯨꯛꯀꯤꯡ ꯂꯣꯏ ꯂꯣꯏꯈ꯭ꯔꯦ ꯍꯥꯏꯔꯣ ꯋꯦꯇꯤꯡ ꯋꯦꯇꯤꯡ ꯂꯤꯁꯀꯨꯝꯕꯗ ꯂꯩꯔꯗꯤ ꯍꯥꯏꯔꯛꯑꯣꯀꯣ
ꯍꫭꯏ ꯍꯥꯏꯔꯛꯒꯦ
ꯎꯝ
ꯌꯥꯝ ꯅꯨꯡꯁꯤꯕ ꯋꯥꯔꯤꯅꯤꯗ
ꯍꯣꯏ ꯅꯨꯡꯉꯥꯏꯌꯦ ꯅꯣꯏ ꯑ ꯀꯔꯤ ꯅꯃꯥꯟꯅꯕꯁꯤꯡꯗꯤ ꯀꯔꯤ ꯊꯕꯛ ꯇꯧꯕ꯭ꯔꯣ
ꯊꯕꯛ ꯍꯥꯏꯗꯤ ꯎꯝ ꯑꯥ ꯃꯥꯁꯇꯔ ꯆꯝꯔꯤꯕ ꯑꯇꯣꯞꯄꯅ ꯀ꯭ꯔꯤ ꯀ꯭ꯔꯤ ꯗꯨꯝ ꯇꯟꯅꯥꯈ꯭ꯔ